ꯇꯥꯕ꯭ꯔꯣ
ꯍꯣꯏ ꯇꯥꯏꯌꯦ ꯇꯥꯏꯌꯦ ꯇꯥꯏꯌꯦ
ꯀꯩ ꯇꯧꯔꯥꯃꯤꯅꯣ
ꯑ ꯑꯗꯨꯝ ꯐ꯭ꯔꯤꯗ ꯐꯝꯃꯒ ꯂꯩꯕꯅꯤꯗ
ꯉꯁꯤꯗꯤ ꯁꯟꯗꯦꯅꯤ ꯅꯍ
ꯍꯣꯏ ꯁꯟꯗꯦꯅꯤꯅ ꯑꯗꯨꯝ ꯄꯣꯊꯥꯔꯒ ꯂꯩꯕ ꯅꯨꯃꯤꯠꯅꯤꯅ ꯑꯗꯨꯝ ꯂꯩꯕꯅꯤ ꯅꯪꯗꯤ
ꯆꯞ ꯃꯥꯟꯅꯩꯌꯦ ꯑꯩꯁꯨ ꯑꯩꯅ ꯍꯤꯞꯄ ꯂꯩꯕ
ꯑ ꯍꯤꯞꯄ ꯁꯨꯔꯨꯛꯄꯨꯗꯤ ꯐꯝꯕ ꯌꯥꯗ꯭ꯔꯣ ꯏꯁ
ꯅꯪ ꯐꯝꯕ ꯁꯔꯨꯛꯇꯤ ꯍꯤꯞꯄ ꯌꯥꯗ꯭ꯔꯣ
ꯆꯞ ꯃꯅꯥꯔꯦ ꯗꯨꯗꯤ ꯀꯩ ꯀꯩ ꯌꯦꯟꯁꯥꯡ ꯆꯥꯒꯦ ꯍꯣꯏ ꯐꯝꯕꯅ ꯅꯨꯡꯉꯥꯏꯕꯅꯤꯗ ꯇꯨꯝꯕ ꯁꯛꯄꯨꯗꯤ ꯐꯝꯃꯒ ꯑꯗꯨꯝ ꯚꯤꯌꯨꯗ ꯑꯗꯨꯝ ꯌꯦꯡꯉꯉꯒ
ꯅꯪꯒꯤꯅꯗꯤ ꯍꯛꯆꯥꯡ ꯐꯥꯒꯅꯤ
ꯅꯠꯇꯦꯗ ꯍꯛꯆꯥꯡ ꯐꯕ ꯅꯠꯇꯦꯗ
ꯑꯩꯒꯤꯅ ꯂꯦꯖꯤ ꯋꯥꯔꯛ ꯅꯪꯒꯤꯅ ꯑꯦꯛꯇꯤꯞ ꯋꯥꯔꯛꯅꯦꯕ ꯑꯩꯕꯅꯁꯦ ꯇꯥꯅꯤꯡꯕꯒ ꯇꯥꯟꯗꯕꯒꯤꯅꯦꯕ ꯏꯕꯅꯤꯁꯦ ꯄꯣꯖꯤꯁꯟꯁꯦ
ꯑꯗꯨ ꯆꯨꯝꯔꯝꯕꯁꯨ ꯌꯥꯏ ꯍꯟꯗ꯭ꯔꯦꯠ ꯄꯔꯁꯦꯟꯗ ꯍꯟꯗ꯭ꯔꯦꯠ ꯑꯣꯄꯔꯦꯁꯟꯗꯤ ꯍꯥꯏꯕ ꯉꯝꯗꯦ ꯍꯥꯏ ꯑꯩ ꯇꯜꯂꯝꯕꯁꯨ ꯌꯥꯏ ꯅꯪ ꯇꯅꯗꯦ ꯄꯁꯨꯨꯏ ꯌꯥꯏꯒꯣ
ꯏꯁ ꯋꯥ ꯉꯥꯡꯕꯗꯤ ꯌꯥꯝ ꯍꯩꯔꯦꯀꯣ
ꯐꯩ ꯇꯧꯕꯤꯅꯤꯗ
ꯅꯪꯗꯤ ꯀꯩ ꯃꯊꯦꯜ ꯆꯥꯒꯦ ꯉꯁꯤ ꯑꯌꯨꯛꯇ
ꯉ ꯑꯌꯨꯛꯇ ꯑꯩꯅ ꯑꯁ ꯈꯪꯗꯦꯗꯥ ꯆꯛꯁꯦ ꯍꯥꯎꯃꯟꯗꯕꯒꯤ ꯆꯥꯕ꯭ꯔꯥ ꯆꯗꯕ꯭ꯔ ꯈꯪꯗꯦ ꯇꯥꯎꯒꯥ ꯑꯣꯏ ꯆꯥꯏ
ꯍꯥꯎ ꯇꯃꯟꯗꯁꯨ ꯈꯪꯗꯦ ꯍꯥꯎꯃꯜꯗꯁꯨ ꯀꯥꯎꯋꯦ ꯑꯗꯨꯅꯤꯅꯦ ꯑꯩꯈꯣꯏꯁꯦ
ꯍꯣꯏ ꯍꯣꯏ ꯑꯗꯨꯏ ꯍꯥꯎꯇꯕꯁꯨ ꯀꯥꯎꯕ ꯍꯥꯎ ꯃꯜꯂꯁꯨ ꯀꯥꯎꯕ
ꯎꯝ ꯑꯩꯈꯣꯏ ꯃꯤꯑꯣꯏꯕꯒꯤ ꯑꯩ ꯉꯁꯤ ꯁꯤ ꯑꯂꯨꯅꯦ ꯕ꯭ꯔꯤꯟꯖꯜ ꯌꯦꯟꯁꯥꯡꯗꯤ ꯆꯥꯗ꯭ꯔꯦ ꯑꯗꯨꯝ ꯐ꯭ꯔꯥꯏꯠ ꯇꯧꯔ ꯆꯥꯈ꯭ꯔꯦ
ꯑꯣ ꯑꯁ ꯌꯥꯝ ꯍꯥꯎꯔꯝꯃꯤꯅꯦ ꯑꯗꯨꯗꯤ ꯅꯪꯁꯦ ꯐꯣꯔꯦꯟꯗ ꯂꯩꯕ ꯌꯥꯔꯦꯅꯦ
ꯍꯥꯎ ꯇ ꯑ ꯌꯦꯟꯁꯥꯡꯗꯣ ꯅꯨꯡꯇꯤꯒꯤ ꯃꯊꯦꯜꯗꯣ ꯃꯥꯟꯅꯕ ꯑꯗꯨꯝ ꯆꯥꯕꯒꯤꯀꯣ
ꯑꯥ
ꯕꯤꯠ ꯂꯩꯇꯕ ꯑꯗꯨꯒꯤꯅꯤꯗ
ꯎ ꯍꯣꯏ ꯏꯆꯦ ꯑꯁ ꯅꯪ ꯀꯩꯗꯧꯔꯒ ꯂꯩꯒꯦ
ꯑꯁ ꯑꯩ ꯀꯔꯤꯁꯨ ꯇꯧꯗꯦ ꯍꯤꯞꯄꯒ ꯐꯣꯟ ꯃꯦꯠꯂꯒ ꯑꯗꯨꯝ ꯂꯩꯕꯅꯦ ꯐꯦꯁꯕꯨꯛꯀꯨꯝꯕ ꯐꯛꯄ ꯃꯅꯤꯄꯨꯔꯤ ꯚꯥꯏꯔꯦꯜꯁ ꯃꯌꯥꯝꯁꯦ
ꯎꯝ ꯀꯣꯂꯦꯖ ꯀꯨꯝꯕ ꯊꯕꯛꯀꯨꯝꯕ ꯇꯧꯗꯣꯏꯔꯣ
ꯑꯦ ꯊꯕꯛꯀꯁꯨ ꯇꯣꯛꯑꯦꯗ ꯌꯨꯝꯗ ꯁꯨꯝ ꯂꯩ ꯍꯟꯗꯛꯇꯤ
ꯅꯪꯗꯤ
ꯑꯩ ꯀꯣꯂꯦꯖ ꯀꯥꯔ ꯂꯩꯔꯦ
ꯑꯠꯆꯥꯥ ꯌꯥꯝ ꯅꯨꯡꯉꯥꯏꯔꯦ ꯀꯣꯂꯦꯖ ꯀꯥꯕꯁꯤꯡꯁꯦ ꯀꯣꯂꯦꯖ ꯀꯥꯕ ꯀꯥꯟꯗꯅꯦ ꯇꯥꯟꯕ ꯑꯃꯨꯛꯀ ꯍꯌꯦꯡ ꯀꯣꯟꯅꯗꯤ ꯑꯁ ꯍꯥꯏꯗꯣꯏꯅꯤꯅꯦ ꯑꯃꯨꯛꯀ ꯀꯣꯂꯦꯖ ꯇꯝꯅꯤꯡꯉꯤꯗ ꯍꯥꯏꯅ
ꯑ ꯆꯪ ꯅꯨꯡꯗꯤ ꯅꯨꯡꯉꯥꯏꯕꯅꯤꯅꯦ ꯑꯗꯨꯒ ꯋꯥꯕ ꯈꯠ ꯑꯩꯈꯣꯏ ꯎ
ꯑꯦꯛꯖꯥꯝ ꯑꯦꯛꯖꯥꯝ ꯑꯃ ꯇꯧꯕꯗ ꯈꯔ ꯏꯁꯇ꯭ꯔꯦꯁ ꯂꯩꯕꯀꯣ ꯑꯩꯈꯣꯏꯅ
ꯍꯣꯏ ꯍꯣꯏ ꯍꯣꯏ ꯆꯨꯝꯃꯤ ꯑꯗꯨ ꯃꯇꯥꯡꯅꯤ ꯑꯗꯨ ꯃꯇꯥꯡꯅꯤ ꯑꯩꯈꯣꯏ ꯃꯊꯥ ꯁꯥꯔꯤꯁꯦ
ꯑꯣꯝ ꯑꯦꯖꯥꯝ ꯃꯦꯇꯔꯗꯤ ꯍꯥꯏꯌꯦꯅꯦ ꯑꯩꯈꯣꯏꯅ
ꯍꯣꯏ ꯕꯣꯜ ꯌꯦꯡꯕ꯭ꯔꯣ ꯅꯪꯗꯤ
ꯌꯦꯡꯉꯦ ꯃꯔꯛ ꯃꯔꯛꯇ ꯑꯗꯨ ꯌꯥꯝ ꯌꯥꯝ ꯑꯗꯨ ꯌꯦꯡꯗꯦ
ꯅꯤꯇꯤ ꯌꯦꯡꯕ ꯌꯥꯗ꯭ꯔꯣ ꯐ꯭ꯔꯤꯗ ꯂꯩꯕꯁꯤꯗꯤ ꯅꯣꯡꯉꯥꯟꯕ ꯀꯥꯟꯗ ꯇꯨꯝꯕ ꯌꯥꯗ꯭ꯔꯣ ꯅꯨꯡꯗꯥꯡꯗ
ꯑꯦꯐ ꯂꯩꯇꯕ ꯑꯩꯅ ꯇꯤꯚꯤꯁꯨ ꯂꯩꯇꯕ
ꯑꯩ ꯊꯥꯕꯤꯒꯦ ꯅꯣꯏ ꯈꯨꯟ ꯈꯨꯟꯗ ꯂꯩꯕ꯭ꯔꯣ
ꯑ ꯑꯩ ꯈꯨꯟꯗ ꯂꯩꯇꯦ ꯍꯧꯖꯤꯛ
ꯀꯩꯗ ꯑꯥꯎ ꯑꯠ ꯈꯨꯟꯗ ꯅꯦꯠꯋꯥꯛꯀꯨꯝꯕꯗꯤ ꯅꯨꯡꯉꯥꯏꯕ꯭ꯔꯣ
ꯎꯝ ꯅꯦꯋꯥꯛ ꯅꯨꯡꯉꯥꯏꯌꯦ ꯅꯦꯋꯥꯛ ꯑꯩ ꯅꯣꯔꯃꯦꯜ ꯀꯣꯜ ꯐꯪꯗꯕꯅꯦ ꯋꯥꯏ ꯐꯥꯏ ꯈꯛꯇ ꯐꯪꯕꯅꯦ ꯑꯩꯒꯤ
ꯑꯁ ꯑꯗꯨꯗꯤ ꯌꯥꯔꯦꯅꯦ ꯑꯩ ꯑꯦꯞꯁ ꯊꯥꯔꯛꯀꯦ ꯅꯪꯐꯥꯎ ꯌꯦꯡꯅꯤꯡꯉꯝꯃꯅꯤ ꯈꯪꯉꯦꯕ
ꯎ ꯅꯪꯗꯤ ꯀꯅꯥ ꯀꯅꯥ ꯁꯞꯄꯣꯔꯠ ꯇꯧꯕꯅꯣ ꯉꯁꯤ ꯁꯥꯟꯅꯗꯣꯏꯕꯁꯤꯗ
ꯉꯁꯤꯒꯤꯔꯣ ꯑꯁ ꯉꯁꯤꯒꯤ ꯁꯦ ꯑꯩꯗꯤ ꯌꯦꯂꯣ ꯈꯈꯣꯏꯗ ꯑꯣꯏꯅ ꯁꯞꯄꯣꯔꯠ ꯇꯧꯔꯅꯤ
ꯌꯦꯂꯣ
ꯍꯣꯏ
ꯈꯪꯗ꯭ꯔꯦ ꯌꯦꯜꯂꯣ ꯕ꯭ꯔꯨꯃꯝꯗ
ꯎ ꯌꯥꯝ ꯅꯨꯡꯉꯥꯏꯕꯅꯤꯗ ꯕꯣꯜ ꯌꯦꯡꯕꯁꯨ ꯇꯨꯝꯕ ꯌꯥꯗꯕ ꯅ ꯅꯨꯡꯗꯥꯡ ꯅꯨꯡꯗꯥꯡꯗ ꯇꯨꯝꯕ ꯌꯥꯗꯕ ꯃꯇꯝꯁꯨ ꯂꯥꯛꯄꯅꯤꯅ
ꯍꯣꯏ ꯑꯩ ꯄꯨꯡ ꯑꯅꯤ ꯑꯍꯨꯝꯗ ꯑꯗꯨꯝ ꯇꯨꯝꯃꯦ ꯕꯣꯜ ꯌꯦꯡꯗ꯭ꯔꯁꯨ ꯕꯣꯜ ꯌꯦꯡꯕꯒ ꯃꯥꯟꯅꯩ
ꯀꯩ ꯇꯧꯔꯒ ꯂꯩꯕ ꯅꯪꯗꯤ ꯄꯨꯡ ꯑꯅꯤ
ꯑꯩ ꯐꯦꯁꯕꯨꯛ ꯀꯨꯝꯕ ꯐꯛꯄ ꯚꯤꯗꯤꯑꯣ ꯃꯇꯦꯛ ꯃꯇꯦꯛ ꯌꯦꯡꯕ ꯑꯗꯨꯝ ꯍꯥꯏꯥꯏꯗꯤꯅꯦ ꯆꯥꯛ ꯆꯥꯕ ꯂꯣꯏꯕꯗ ꯄꯨꯡ ꯕꯥꯔꯣ ꯑꯗꯨꯝ ꯇꯥꯏꯑ ꯑꯗꯨꯅ ꯋꯥꯟ ꯇꯨ ꯊ꯭ꯔꯤ ꯇꯥꯕꯗꯤ ꯑꯗꯨꯝ
ꯎ ꯍꯣꯏ ꯍꯣꯏ ꯆꯥ
ꯅꯣꯏꯗꯤ ꯁꯨꯇꯤ ꯑꯣꯏꯗꯕ꯭ꯔꯣ ꯁꯝꯃꯔ ꯚꯦꯀꯦꯁꯟꯒꯤ
ꯁꯨꯇꯤ ꯑꯣꯏꯌꯦꯦ ꯁꯨꯇꯤ ꯑꯣꯏꯌꯦꯦ ꯁꯨꯇꯤ ꯑꯣꯏꯐꯧ ꯌꯦꯡꯕ ꯋꯥꯅꯤꯅ ꯁꯨꯇꯤ ꯑꯣꯏꯗ꯭ꯔꯗꯤ ꯀꯥꯏ ꯌꯦ ꯃꯃ
ꯆꯞ ꯆꯥꯔꯦꯅꯦ
ꯍꯣꯏ
ꯑꯣ ꯁꯥꯗꯁꯨ ꯃꯣꯏꯦꯅꯤꯕꯩꯁꯨꯇꯤ ꯀꯤ ꯋꯥꯅꯤ
ꯀꯩ ꯑꯦꯛꯖꯥꯝ ꯂꯣꯏꯔꯒ ꯁꯨꯇꯤ ꯊꯥꯕꯅꯤꯅ ꯍꯣꯏ ꯑꯣꯖꯥꯈꯣꯏꯁꯨ ꯌꯦꯡꯅꯤꯡꯕꯈꯩ ꯄꯤ ꯄꯤꯕꯒꯦꯔ ꯈꯪꯗꯦꯍꯥꯟ ꯑꯦꯛꯖꯥꯝ ꯂꯣꯏꯕ ꯇꯥꯏꯃꯤꯡꯒ ꯋꯥꯋꯔꯜ ꯀꯞ ꯂꯥꯛꯄ ꯇꯪꯅꯤꯡꯁꯨ ꯆꯞ ꯃꯥꯟꯅꯕ
ꯎꯝ ꯆꯞ ꯆꯥꯔꯦ ꯅꯠꯇ꯭ꯔꯗꯤ
ꯍꯣꯏ
ꯌꯦꯅꯤꯡꯉꯁꯨ ꯌꯦꯡ ꯐꯋꯣꯏ
ꯍꯥ
ꯅꯪꯒꯤ ꯁꯞꯄꯣꯔꯇꯔꯁꯤꯡꯗꯣ ꯍꯤꯡꯉꯤꯕ꯭ꯔꯣ
ꯍꯥ ꯍꯣꯏ ꯑꯩ ꯁꯞꯄꯣꯔꯇꯔꯣ ꯍꯣꯏ ꯍꯣꯏ ꯌꯦꯡꯉꯤꯅꯦ
ꯇꯤꯝ ꯀꯌꯥ ꯍꯤꯡ ꯇꯤꯝ ꯀꯌꯥ ꯍꯤꯉꯒ ꯅꯪꯒꯤ ꯁꯄꯣꯔꯇꯔ
ꯑꯩꯒꯤ ꯁꯞꯄꯣꯔꯇꯔꯁꯦ ꯐꯥꯔꯁ ꯁꯦꯀꯦꯟ ꯂꯩꯌꯦꯕ ꯑꯅꯤꯃꯛ ꯍꯤꯡꯉꯤꯦ
ꯁꯦꯁ ꯅꯩꯔꯦꯀꯣ
ꯍꯣꯏ ꯅꯒꯗꯕꯅꯤ ꯀꯩꯅꯣ ꯅꯨꯄꯥꯅꯤꯅ ꯑꯅꯩꯅꯕ ꯇꯤꯝꯅ ꯁꯄꯣꯣꯔ ꯇꯧ
ꯑꯩꯒꯤꯗꯤ ꯃꯔꯤꯅꯦ ꯃꯔꯤ ꯑꯩꯒꯤ ꯁꯞꯄꯣꯔꯇꯔ ꯇꯤ
ꯃꯍꯔꯤꯗꯨꯗ ꯀꯌꯥꯔꯛꯇꯤ ꯁꯤꯈ꯭ꯔꯦ ꯀꯌꯥꯃꯨꯛꯇꯤ ꯁꯤꯈ꯭ꯔꯦ
ꯍꯤꯡꯉꯤꯑꯦ ꯃꯔꯤ
ꯑꯁ ꯑꯗꯨꯗꯤ ꯊꯥꯎ ꯐꯩꯌꯦꯅ ꯅꯪꯁꯤꯗꯤ
ꯁꯤꯗꯧꯔꯕꯅꯦ ꯃꯣꯏ ꯁꯣꯏꯗ꯭ꯔꯕꯅꯤ
ꯁꯤꯔꯝꯃꯣꯏꯗ ꯅꯪꯅ ꯁꯞꯄꯣꯔꯠ ꯇꯧꯔꯗꯤ ꯈꯔ ꯈꯔꯗꯤ ꯈꯨꯔꯨꯝꯕꯤꯕꯗꯅ ꯃꯣꯏꯒꯤꯁꯨ ꯑ
ꯑꯗꯣ ꯃꯔꯤ ꯃꯔꯤꯗꯤ ꯉꯝꯃꯧ ꯌꯥꯔꯣꯏꯌꯦ
ꯍꯣꯏ ꯑꯁ ꯑꯩ ꯇꯤꯝꯁꯨ ꯌꯥꯎꯕ ꯃꯥꯜꯂꯦ ꯅꯪ ꯃꯔꯤ ꯃꯅꯨꯡꯗ
ꯌꯥꯎꯔꯝꯕꯅꯤ ꯅꯪꯒꯤ ꯇꯤꯝꯁꯨ ꯌꯥꯎꯗ꯭ꯔꯗꯤ꯭ꯔꯤ ꯀꯩꯅꯣ
ꯍꯣꯏ
ꯁꯣ ꯏꯗ꯭ꯔꯥꯕꯅꯤ
ꯍꯣꯏ ꯍꯣꯏ ꯁꯗ꯭ꯔꯕꯅꯤꯅꯦ
ꯅꯪ ꯀꯥꯞꯄ ꯉꯥꯝꯕ ꯃꯤꯔꯕ ꯅꯪꯒꯤ ꯅꯪꯒꯤ ꯕꯣꯜ ꯉꯝꯗ꯭ꯔꯗꯤ
ꯍꯣꯏꯅꯦ ꯀꯥꯏ ꯅꯣ ꯊꯏ ꯊꯋꯥꯏ ꯌꯥꯎꯅ ꯁꯞꯄꯣꯔꯠ ꯇꯧꯕꯅꯤꯅ
ꯑꯣ ꯑꯩꯅ ꯑꯗꯨꯝ ꯑꯩꯅ ꯑꯗꯨꯃꯨꯛꯇꯤ ꯌꯧꯗꯕ
ꯁꯤꯗꯤ ꯏ ꯇꯁꯦꯡ ꯁꯄꯣꯔꯠꯣ ꯑꯣ ꯅꯠꯇ ꯅꯪꯗꯤ
ꯍꯦ ꯄꯥꯝꯗꯤ ꯄꯥꯝꯕ ꯇꯧꯔ ꯑꯗꯨ ꯑꯩ ꯄꯤ ꯇꯥꯕꯗꯤ ꯉꯝꯃꯣꯏꯕ
ꯑꯥ ꯑ ꯁꯔꯁ ꯀꯥꯎ꯭ꯔꯣ ꯅꯪꯅꯤꯡ ꯉꯁꯤ
ꯉꯁꯤꯗꯤ ꯆꯠꯇꯦ ꯅꯪꯗꯦ
ꯆꯠꯇꯦ ꯍꯣꯁꯇꯦꯜꯗꯣ ꯂꯩꯕꯅꯤꯅ ꯆꯔꯁꯀ ꯍꯣꯁꯇꯦꯜꯗ ꯂꯩꯕꯒꯤ ꯆꯔꯆ ꯀꯥꯕ ꯈꯣꯠꯄꯁꯨ ꯑꯗꯨꯝ ꯂꯥꯞꯄ ꯑꯗꯨ ꯇꯥꯏ
ꯆꯠꯇꯦ ꯍꯥꯏꯔꯣ
ꯍꯣꯏ ꯆꯠꯇꯦ ꯆꯠꯇꯦ ꯆꯔꯁꯇꯣ ꯂꯥꯞꯄꯦꯕ ꯑꯩꯈꯣꯏ ꯍꯣꯁꯇꯦꯜꯗꯒꯤ ꯑꯗꯨꯒꯤ ꯆꯠꯄ ꯈꯣꯠꯄꯗꯣ
ꯑꯩꯁꯨ ꯆꯠꯇꯦ
ꯎꯝ
ꯅꯉꯣꯟꯗꯒꯤ ꯂꯥꯛꯑꯕꯅꯦ ꯑꯩꯅ
ꯈꯦ ꯑꯣꯏꯔꯝꯕꯁꯨ ꯌꯥꯏ ꯂꯥꯞꯂꯝꯝꯕꯁꯨ ꯌꯥꯏꯑꯀꯣ ꯈꯪꯅꯕꯅꯤꯅ ꯑꯩꯒꯤꯁꯨ ꯌꯥꯝꯅꯗꯤ ꯂꯥꯞꯄꯤꯕ ꯅꯪꯒꯤꯁꯨ ꯅꯪꯁ ꯌꯥꯝ ꯂꯥꯞꯄꯦꯅ ꯅꯪꯁꯨ ꯈꯜꯂꯝꯕ ꯌꯥꯏꯕ ꯑꯩꯁꯨ ꯌꯥꯝꯃꯗꯤ ꯂꯥꯞꯄꯤꯕ
ꯄꯥꯏ ꯚꯔꯥ ꯆꯍꯨꯝꯒꯨꯝꯕ ꯇꯥꯏꯌꯦ
ꯁꯍꯨꯝ
ꯎꯝ
ꯑꯁ ꯑꯗꯨꯗꯤ ꯅꯪꯅ ꯈꯔ ꯂꯥꯞꯄ ꯃꯥꯜꯂꯦ ꯑꯩ ꯑꯩꯒꯤꯅ ꯗꯥꯎꯅ ꯍꯟꯗ꯭ꯔꯦꯠ ꯆꯠꯄ
ꯑꯠꯆꯥ ꯑꯩꯒꯤ ꯑꯩꯗꯤ ꯊ꯭ꯔꯤ ꯍꯟꯗ꯭ꯔꯦꯠ ꯄ꯭ꯂꯥꯁꯅꯦꯗ
ꯊ꯭ꯔꯤ ꯍꯟꯗ꯭ꯔꯦꯠ ꯂꯥꯁꯅꯦ
ꯅꯠꯇꯦ ꯊ꯭ꯔꯤ ꯍꯟꯗ꯭ꯔꯦꯠ ꯑꯕꯥꯞꯅꯦ ꯍꯥꯏꯕ
ꯑꯣ ꯑꯣ ꯍꯐꯇꯥ ꯍꯁꯅꯤ ꯑꯗꯨꯗꯤ
ꯎꯝ ꯀꯩꯅꯣꯅꯦꯕ ꯃꯦꯇ꯭ꯔꯣꯗ ꯆꯠ ꯆꯠꯄꯅꯅꯦꯀꯣ ꯑꯥ ꯇꯦꯛꯁꯤꯒꯨꯝꯕ ꯆꯠꯂꯗꯤ ꯐꯅꯌꯥꯝ ꯆꯥꯃꯉꯥꯒꯨꯝꯕ ꯆꯠꯀꯅꯤ
ꯑꯣ ꯑꯗꯨꯗꯤ ꯅꯪꯗꯤ ꯃꯦꯇ꯭ꯔꯣ ꯁꯤꯇꯤꯗ ꯂꯩꯕ ꯃꯥꯜꯂꯦꯅꯦ
ꯑ
ꯑꯗꯨꯒꯤꯅꯤꯅꯦ ꯂꯥꯞꯄꯗꯤ ꯂꯥꯞ ꯆꯞ ꯃꯥꯟꯅꯕ ꯑꯣꯏꯔꯝꯒꯅꯤ ꯂꯞꯄꯗꯤꯕꯅꯤꯒꯤ
ꯎꯝ ꯑꯩꯒꯤꯅ ꯂꯥꯞꯀꯅꯤ ꯃꯦꯇ꯭ꯔꯣ ꯏꯁꯇꯦꯁꯟ ꯇꯔꯥ ꯍꯟꯒꯅꯦꯕ ꯑꯩꯅ ꯆꯠꯇꯨꯁꯦ
ꯑꯣ ꯑꯅꯛꯄ ꯃꯐꯝꯗ ꯂꯩꯗ꯭ꯔꯣꯁꯨꯦ
ꯑꯅꯛꯄꯗꯗꯤ ꯑꯩ ꯑꯩꯒꯤ ꯗ꯭ꯔꯥꯏꯕꯀꯤ ꯑꯁꯦꯡꯕ ꯆꯥꯔꯖꯇꯤ ꯂꯩꯇꯦꯕꯀꯣ
ꯑꯥ
ꯍꯣꯏ ꯆꯥꯔꯖꯄꯨꯗꯤ ꯂꯩꯌꯦꯅꯦ ꯑꯗꯣ ꯑꯩꯅ ꯑꯩꯒꯤ ꯑꯁꯦꯡꯕ ꯇ꯭ꯔꯥꯏꯞꯇꯄ ꯆꯠꯄꯒꯤꯅꯦꯕ ꯂꯥꯞꯄꯤꯁꯦ ꯑꯗꯨꯒꯤꯅꯦꯗ ꯆꯥꯔꯖꯄ ꯗꯤ ꯃꯌꯥꯝ ꯂꯩꯌꯦ ꯑꯩꯈꯣꯏ ꯃꯅꯥꯛꯇꯁꯨ
ꯎꯝ
ꯑꯩꯅ ꯑꯩꯈꯣꯏꯒꯤ ꯆꯥꯔ ꯆꯠꯅꯤꯡꯉꯤ ꯈꯪꯅꯕꯁꯨ ꯂꯩꯇ꯭ꯔꯗꯤ ꯃꯤꯒꯤ ꯆꯥꯔꯖ ꯆꯠꯄꯁꯨ ꯕꯣꯔꯤꯡ ꯆꯨꯑꯦ
ꯍꯣꯏ ꯍꯣꯏ ꯆꯨꯝꯃꯦꯅꯦ
ꯂꯩꯕ ꯀꯥꯟꯗ ꯅꯨꯡꯉꯥꯏꯕ ꯋꯥꯅꯤ
ꯍꯣꯏ ꯆꯨꯝꯃꯤ ꯆꯨꯝꯃꯤ ꯀꯩ ꯀꯩ ꯀꯩꯗꯧꯗꯧꯔꯒ ꯂꯩꯒꯦ ꯃꯟꯗꯦ ꯇꯨ ꯁꯦꯇꯔꯗꯦꯁꯦ
ꯑꯩ ꯍꯟꯗꯛ ꯊꯕꯛ ꯆꯠꯇꯕꯒꯤ ꯀꯣ ꯑꯁꯦꯡꯕꯗꯤ ꯍꯣꯁꯄꯤꯇꯥꯜꯗ ꯆꯠꯇꯠꯇꯣꯏꯅꯦꯕ ꯑꯩ ꯊꯕꯛꯇꯣ ꯄꯗ
ꯑꯣ
ꯃꯇꯝ ꯈꯔ ꯑꯍꯣꯏ ꯃꯇꯝ ꯈꯔ ꯄꯣꯊꯥꯕ
ꯑꯥ
ꯐꯔꯥꯛ ꯇꯥꯕꯒꯤꯀꯣ
ꯍꯣꯏ ꯄꯩꯁꯥ ꯌꯥꯝ ꯄꯥꯏꯔꯝꯅꯤ ꯑꯗꯨꯗꯤ ꯅꯔꯁ ꯑꯣꯏꯕꯅꯤꯅ
ꯎꯝꯝ ꯈꯪꯗ ꯗꯤ ꯅꯪꯅ ꯅꯔꯁ ꯑꯣꯏꯕꯁꯦ ꯄꯩꯁꯥ ꯄꯥꯏꯌꯦꯅ ꯈꯟꯕꯀꯣ ꯑꯩꯁꯦ ꯑꯃꯨꯛ ꯎꯔ ꯀꯥꯞꯄꯣꯔꯥ
ꯌꯨꯝꯁꯨ ꯄꯥꯟꯅ ꯑꯗꯨꯅꯤꯅ ꯍꯧꯖꯤꯛꯇꯤ ꯄꯩꯁꯥꯁꯦ ꯑꯗꯨꯝ ꯁ꯭ꯔꯠ ꯁ꯭ꯔꯠ ꯂꯥꯛꯈ꯭ꯔꯗꯤ ꯈꯨꯠꯇ ꯑꯗꯨꯝ ꯐꯪꯉꯅꯤꯗꯅ ꯑꯁ
ꯄꯩꯁꯥꯗꯣ ꯔꯦꯟ ꯊꯤꯕꯗ ꯂꯣꯏꯁꯤꯜꯂꯦ
ꯑꯦ ꯔꯦꯟ ꯈꯔ ꯑꯇꯥꯡꯕꯗ ꯂꯩꯌꯨ ꯌꯥꯗ꯭ꯔꯣ
ꯍꯣꯏ ꯔꯦꯟ ꯔꯦꯟꯗ ꯗ꯭ꯔꯐꯀꯤ ꯄꯤꯌꯦ
ꯑ
ꯑꯗꯨ ꯆꯥꯕ ꯈꯣꯠꯄ ꯂꯦꯝꯗꯦꯕ ꯆꯥꯕ ꯈꯣꯠꯄ ꯇꯧꯕꯗ ꯑꯗꯨꯝ ꯆꯞ ꯆꯥ ꯑꯣꯏꯕꯇꯣ
ꯍ
ꯑ ꯑꯩ ꯊꯥ ꯑꯃꯃꯨꯛ ꯊꯕꯛ ꯆꯠꯇꯕꯒꯤ ꯄꯩꯁꯥ ꯐꯪꯗꯦ ꯑꯩ ꯅꯍꯥꯟ ꯏꯅꯥꯎ ꯅꯨꯄꯥ ꯃꯁꯥ ꯅꯨꯡꯉꯥꯏꯇꯕ
ꯑꯥ
ꯑꯗꯨꯒꯤ ꯃꯥꯒꯤ ꯃꯅꯥꯛ ꯆꯠꯂꯒ ꯀꯨꯏꯅ ꯂꯩꯕꯒꯤꯀꯣ ꯑꯩ ꯁꯦꯂꯔꯤ ꯐꯪꯗꯦꯕ ꯃꯗꯨ ꯑꯣꯏꯅꯣ ꯑꯩ ꯊꯕꯛ ꯃꯐꯝꯁꯨ ꯍꯣꯡꯒꯦꯅ ꯆꯠꯇ꯭ꯔꯕ ꯑꯗꯨꯒꯤ ꯁꯤꯗꯔꯤ ꯐꯪꯗꯕꯤꯒꯤ ꯈꯔ ꯋꯥꯅ ꯂꯩꯔꯤꯗ ꯑꯩꯁꯨ
ꯎꯝ
ꯅꯠꯇ꯭ꯔꯗꯤ ꯍꯣꯏ
ꯏꯥꯟꯅꯕ ꯏꯃꯥꯟꯅꯕ ꯑꯃꯁꯨ ꯂꯩꯕꯅꯦ ꯃꯥꯁꯦ ꯎꯇꯤ ꯂꯣꯏꯕꯅꯦꯕ ꯄꯇ ꯆꯦꯟꯗ ꯑꯗꯨ ꯂꯣꯏꯔꯒ ꯊꯕꯛ ꯐꯪꯗꯕꯤ ꯍꯧꯖꯤꯛ ꯍꯣꯇꯦꯜꯗ ꯊꯕꯛ ꯇꯧꯔ ꯂꯩꯕꯅꯤ
ꯑꯆꯥ
ꯑꯣꯇꯁꯦꯟ ꯑꯣꯇꯁꯦꯟ
ꯑꯣ ꯑꯣ
ꯃꯣꯏꯒꯤꯗꯤ ꯅꯣꯏ ꯅꯔꯁꯇꯤ ꯍꯦꯟꯅ ꯁꯦꯂꯔꯤꯁꯤꯦ ꯅꯦꯝ ꯑꯃ ꯃꯥꯜꯂꯦꯗ
ꯑꯩꯈꯣꯏꯒꯤꯔꯣ
ꯍꯣꯏ ꯅꯣꯏ ꯅꯔꯁꯅ ꯆꯥꯎꯕ ꯃꯥꯜꯂꯦꯕ ꯍꯣꯇꯤ ꯁꯦꯟꯗꯒꯤꯗꯤ
ꯈꯪꯗꯦꯌꯦ ꯑꯩꯗꯤ ꯃꯣꯏꯒꯤꯗꯤ ꯀꯌꯥ ꯄꯤꯕ꯭ꯔꯥꯗꯤ